ꯀꯃꯥꯏꯅ ꯇꯧꯔꯤ
ꯑꯗꯨꯝ ꯂꯩꯔꯤ
ꯄꯥꯎ ꯀꯩ ꯀꯩ ꯂꯩꯒꯦ ꯍꯟꯗꯛꯇꯤ ꯑꯩꯈꯣꯏ ꯑꯣꯖꯥ ꯑꯃꯗꯣ ꯄꯥꯎ ꯀꯩꯀꯩ ꯂꯩ
ꯑꯗꯨ ꯍꯥꯏꯒꯦꯅ ꯀꯣꯜ ꯇꯧꯔꯛ ꯄꯅꯦ
ꯍꯥꯏꯔꯛꯑꯣ
ꯅꯍꯥꯟ ꯅꯍꯥꯟꯗꯣ ꯑꯩ ꯊꯣꯛꯑꯦꯕ ꯊꯣꯛꯑꯒ ꯑꯩꯈꯣꯏ ꯑ ꯂꯨꯝꯒꯤ ꯃꯅꯥꯎ ꯅꯨꯄꯤꯗꯣ
ꯑꯥ
ꯑ ꯑꯗꯨꯁꯨ ꯂꯩꯕ ꯑꯈꯣꯏ ꯁꯤꯡꯖꯨ ꯆꯥꯕ ꯁꯤꯡꯖꯨ ꯆꯥꯔꯒ ꯃꯕꯥꯅꯤꯗꯨ ꯋꯥꯔꯤ ꯁꯥꯥ ꯁꯥꯔꯒ ꯑꯩꯅ ꯑ ꯑꯃꯗꯣ ꯑꯃꯗꯣ ꯌꯥꯔꯗꯤ ꯅꯦꯛꯁ ꯌꯌꯥꯔꯣ ꯆꯠꯈ꯭ꯔꯅꯤ ꯍꯥꯏꯌꯦ ꯑꯩꯅ ꯆꯠꯅꯤꯡꯕꯗꯤ ꯅꯪ ꯆꯠꯅꯤꯡꯕꯗꯨ ꯆꯠꯅꯤꯡꯕꯗꯨ ꯀꯔꯤꯒꯤꯔꯥ ꯍꯥꯏꯔꯒ ꯎ ꯉꯥꯏꯕ ꯑꯗ꯭ꯔꯦ ꯊꯖ ꯠꯇꯔꯤ ꯍꯥꯏꯌꯦ
ꯑꯣ ꯃꯥ ꯃꯥꯅꯅꯦꯅ ꯑꯗꯨ ꯑꯣꯏꯔ ꯔꯗꯤ
ꯑꯗꯨꯅꯦ ꯊꯥꯖꯗ꯭ꯔꯦ ꯍꯥꯏꯔꯒ ꯅꯦꯛꯁꯁꯦ ꯆꯠꯈ꯭ꯔꯅꯤ ꯍꯥꯏꯌꯦ ꯑꯪ
ꯑꯗꯨ ꯑꯣꯏꯔꯗꯤ ꯃꯥꯅꯅꯦ ꯑꯩꯈꯣꯏꯅ ꯅꯨꯄꯥꯗꯨꯕꯨ ꯀꯩꯅꯣ ꯅꯨꯄꯥꯅꯅꯦ ꯈꯟꯕꯗꯣ ꯃꯥꯅꯅꯦ ꯑꯗꯨ ꯑꯣꯏꯔꯗꯤ
ꯎꯝ ꯑꯗꯣ ꯑꯩꯅ ꯍꯥꯏꯕ ꯑ ꯑꯗꯣ ꯐꯔꯦ ꯃꯥꯅ ꯍꯥꯏꯕ ꯌꯥꯝ ꯍꯣꯡꯈ꯭ꯔꯦ ꯍꯥꯏꯌꯦꯦ ꯐꯔ ꯍꯥꯏꯔꯦꯅꯦ ꯌꯥꯝ ꯍꯣꯡꯈ꯭ꯔꯗꯤ ꯑꯗꯨꯗꯤ ꯎꯝ ꯐꯔꯅꯦ ꯑꯗꯨꯅꯦ ꯑ ꯐꯔꯦꯅꯦ ꯌꯥꯝ ꯍꯣꯡꯈ꯭ꯔꯗꯤ ꯑꯗꯣ ꯌꯦꯡꯈꯤꯌꯣ ꯃꯥꯒꯤ ꯃꯑꯣꯡꯗꯣ ꯀꯣ ꯃꯥꯗꯣ ꯆꯠꯅꯤꯡꯕꯅ ꯆꯠꯅꯤꯡꯕꯅ ꯄ꯭ꯔꯥꯄ꯭ꯔꯥꯄ ꯀ ꯌꯦ ꯀ ꯑꯣꯣ ꯃꯑꯣꯡꯗꯣ ꯌꯦꯡꯈꯤꯕꯌꯣ ꯑꯗꯨꯒ ꯃꯥꯗꯣ ꯌꯥꯝ ꯇꯁ ꯄꯤꯌꯣꯔ ꯍꯣꯡꯈ꯭ꯔꯗꯤ ꯐꯔꯦ ꯒꯨꯗ ꯐꯣꯔ ꯌꯨ ꯐꯔꯦ ꯅꯪꯒꯤꯗꯤ ꯐꯔꯦ ꯑꯣ ꯍꯣꯡꯗ꯭ꯔꯗꯤ ꯅꯪ ꯅꯦꯛꯁ ꯌꯌꯥꯔ ꯆꯠꯂꯗꯤ ꯅꯪꯒꯤ ꯋꯥꯒꯅꯤ ꯍꯥꯏꯕꯅꯦꯕ ꯑꯗꯨꯧ ꯃꯥꯅꯦ ꯈꯪ ꯑꯗꯨ ꯑꯗꯨꯦꯅꯦ ꯑꯁ ꯌꯦꯡꯈꯤꯒꯦ ꯍꯣꯏ ꯌꯥꯔꯦ ꯑꯗꯣ ꯈꯪꯉꯦ ꯃꯥ ꯑꯩꯒꯤ ꯋꯥ ꯂꯧꯕꯤꯒꯦ ꯍꯥꯏꯕꯗꯣ ꯂꯨꯝꯒꯤ ꯃꯅꯥꯎꯅꯨꯄꯤꯗꯨꯁꯨ ꯀꯣ ꯑ ꯑ ꯍꯧꯖꯤꯛꯀꯥꯟꯗꯤ ꯌꯥꯝ ꯍꯣꯡꯈ꯭ꯔꯕ ꯃꯥꯜꯂꯦꯗ ꯑꯩꯌꯦ ꯌꯥꯝ ꯁꯞꯄꯣꯔꯠ ꯇꯧꯕꯗꯣ
ꯍ ꯀꯔꯤꯁꯨ ꯍꯥꯏꯅꯤꯡꯗ꯭ꯔꯦꯗ ꯑꯩꯗꯤ ꯑꯩꯈꯣꯏꯕꯨꯁꯨ ꯀꯥꯎꯅꯤꯡꯗ꯭ꯔꯦꯅ ꯃꯥꯗꯤ
ꯁꯨ ꯌꯥꯝ ꯍꯥꯏꯕꯗꯤ ꯅꯍꯥꯟꯗꯨꯁꯨ ꯑꯗꯨ ꯍꯥꯏꯌꯦ ꯑ ꯏꯕꯥꯗꯤ ꯋꯥꯔꯤ ꯁꯨ ꯉꯥꯡꯗ꯭ꯔꯦ ꯃꯥꯁꯨ ꯇꯧꯔꯛꯇ꯭ꯔꯦ ꯑꯩꯁꯨ ꯇꯧꯗ꯭ꯔꯦ ꯇꯧꯗ꯭ꯔꯦ ꯑꯗꯣ ꯌꯥꯝ ꯅꯨꯡꯉꯥꯏꯔꯝꯃꯔꯣꯏ ꯃꯥꯁꯨ ꯍꯌꯦꯡ
ꯉꯥꯏ ꯇ ꯄ ꯀꯔꯤ ꯀꯔꯤ ꯂꯩꯇꯦꯗ ꯑꯗꯨ ꯎꯨꯝꯕ ꯑꯩꯒꯤ ꯑꯩ ꯑꯩ ꯃꯥꯡꯕꯁꯨ ꯅꯠꯇ꯭ꯔꯒ
ꯑꯝ ꯃꯥꯕꯨ ꯅꯨꯄꯥ ꯅꯨꯄꯥ ꯑꯃꯗꯣ ꯇꯧꯒꯦ ꯍꯥꯏꯔꯗꯤ ꯗꯤ ꯑꯩꯉꯣꯟ ꯑꯩꯈꯣꯏꯕꯨ ꯇꯧꯔꯛꯄꯅꯨ ꯍꯥꯏꯈꯗ ꯅꯪꯗꯤ ꯑꯗꯨꯝ ꯁ꯭ꯔꯦꯠ
ꯑꯩ ꯑꯩꯗꯤ ꯑꯗꯨ ꯏꯔꯦꯛ ꯍꯥꯏꯕ
ꯃꯍꯗꯁ ꯆꯔꯁ ꯆꯔꯁ ꯎꯕꯣꯏꯅꯦ
ꯍꯣꯏ
ꯁꯅꯦ ꯍ
ꯅ ꯑꯦꯁꯔꯗ꯭ꯔꯣ ꯔꯤꯄꯣꯔꯠ ꯇꯧꯔꯛꯄꯅꯦ ꯑꯩꯕꯨ ꯗꯥꯏꯔꯦꯛ ꯈꯪꯕ꯭ꯔꯥ ꯑꯩꯒꯤ ꯔꯤꯄꯣꯔꯠꯠꯇꯧꯅꯦ ꯃꯥꯗꯣ ꯑꯩꯅ ꯑꯩꯅ ꯍꯪꯕꯁꯨ ꯅ ꯀ ꯑꯩꯅ ꯌꯥꯝ ꯈꯪꯅꯤꯡꯕꯁꯨ ꯅꯠꯇꯦ ꯑꯗꯨꯕꯨ ꯃꯥꯗꯣ ꯑ ꯃꯥꯗꯤ ꯍꯦꯛ ꯎꯔꯒꯥꯏꯕꯣꯛ ꯐꯠꯇ ꯇꯦꯛꯁ ꯊꯥꯔꯛꯄ ꯑꯅꯤꯗꯣ ꯆꯔꯁꯇ ꯂꯥꯛꯑꯦ ꯍꯥꯏꯅꯀꯣ ꯑꯗꯨꯗꯒꯤꯗꯤ ꯑꯩꯁꯦ ꯐꯠ ꯃꯕꯥꯅꯤꯅꯦ ꯍꯥꯏꯕ ꯈꯪꯈ꯭ꯔꯦꯕ
ꯑ ꯑꯩꯁꯨ ꯌ ꯍꯒ ꯆꯠ ꯟꯋꯥꯗ ꯆꯁ ꯒꯃꯤꯒ ꯆ ꯇꯥꯟꯥꯟꯕꯒꯦ
ꯑꯥ
ꯑꯁ ꯌꯥꯝꯅꯨꯡꯉꯅ ꯆ ꯦ ꯂꯕꯤꯗꯕꯤ
ꯎ ꯍꯧꯖꯤꯛ ꯍꯧꯖꯤꯛꯇꯤ ꯇꯧ ꯇꯧꯅꯤꯡꯉꯁꯨ ꯍꯧꯖꯤꯛꯖꯤꯛ ꯀꯦ ꯇꯧꯈꯤꯒꯅꯨꯗ ꯑꯩꯅ ꯍꯥꯏꯕꯗꯤ ꯃꯤꯁꯤꯡꯗꯣ ꯈꯪꯅ ꯋꯥꯔꯤꯌꯦ ꯍꯥꯏꯕ ꯍꯧꯖꯤꯛ ꯐꯥꯎꯁꯨ ꯋꯥꯔꯤꯗꯣ ꯑꯗꯨ ꯑꯣꯏꯔꯗꯤ ꯉꯥꯏꯍꯥꯛ ꯂꯩ ꯂꯩꯔꯝꯃꯤꯅ ꯃꯋꯥ ꯍꯥꯏꯗꯤ ꯑꯗꯨꯝ ꯀꯥꯎꯈꯤꯒꯅꯤꯕ ꯏꯁꯥ ꯃꯁꯥ ꯊꯕꯛ ꯆꯤꯟꯕ ꯈꯛꯇꯪꯅꯦꯕ ꯀꯥꯎꯈꯤ ꯑꯗꯨ ꯃꯇꯝꯗ ꯊꯣꯛꯀꯦ ꯍꯥꯏꯔ ꯊꯣꯛꯑꯅ
ꯑꯦꯚ꯭ꯔꯤꯗꯦ ꯑꯗꯨꯝ ꯅꯨꯡꯇꯤꯒꯤ ꯑꯗꯨꯝ ꯂꯥꯛꯄ ꯃꯥꯜꯂꯦꯗꯥ ꯈꯪꯅꯩ ꯅꯍꯥꯟꯗꯨꯁꯨ ꯀꯣ ꯑ ꯅꯨꯄꯥꯗꯣ ꯃꯃꯥꯟꯅꯕ ꯑꯩꯈꯣꯏꯕꯨ ꯆꯥꯛ ꯀꯧꯒꯦ ꯇꯧꯕ ꯑꯣ ꯑꯗꯨ ꯅꯨꯄꯤꯗꯨꯁꯨ ꯀꯧꯕ ꯍꯥꯏꯕꯗꯤ ꯍ ꯃꯇꯦꯡ ꯄꯥꯡꯅꯤꯉꯥꯏꯀꯣ ꯐ꯭ꯔꯥꯏꯗꯤ ꯋꯤꯛꯇꯛꯇꯣ ꯐ꯭ꯔꯥꯏꯗꯦꯗ ꯀꯩꯊꯦꯜꯕꯤꯗ ꯆꯀꯕꯨ
ꯀꯨꯀꯤ ꯀꯨꯀꯤꯅ ꯀꯨꯀꯤꯒꯤ ꯅꯣꯡꯃꯩ ꯆꯥꯅꯤꯡꯒ ꯃꯥꯜꯂꯦ ꯑꯗꯨꯖꯤꯨꯔꯣꯝꯗ
ꯑꯗꯨ ꯃꯣꯏ ꯃꯣꯏꯒꯤ ꯀꯩꯊꯦꯜ ꯃꯥꯟꯕꯤꯔꯣꯝ ꯗꯤꯒ꯭ꯔꯤꯁꯨ ꯇꯧꯗꯦ ꯍꯥꯏꯕ꯭ꯔꯣ
ꯌꯥꯝꯅꯗꯤ ꯇꯧꯗꯕ ꯃꯥꯜꯂꯦ ꯗ ꯖꯁ ꯍꯣꯏ ꯃꯔꯛ ꯃꯔꯛꯇꯗꯤꯀꯣ ꯑꯗꯨꯝ ꯏꯔꯥꯡ ꯂꯩꯕꯅꯤꯅ
ꯁ꯭ꯌꯥꯝꯅꯦꯁ ꯁ ꯌꯥꯝꯅꯁꯨ ꯉꯝꯃꯦꯗ ꯀꯣ
ꯎꯝ ꯑꯗꯨꯅꯦ ꯑꯗꯣ ꯅꯍꯥꯟꯗꯣ ꯅꯨꯄꯤ ꯑꯗꯨꯃꯥꯏꯅ ꯍꯥꯏꯌꯦ ꯀꯅꯥ ꯅꯨꯄꯥ ꯅꯨꯄꯤꯅ ꯅꯨꯡꯗꯥꯡ ꯄꯨꯡ ꯇꯔꯥ ꯕꯣꯔꯣꯗꯧ ꯀꯧꯕ ꯀꯥꯟꯗ ꯅꯨꯄꯥꯅ ꯀꯅꯥ ꯊꯣꯛꯅꯤꯡ ꯀꯃꯥꯏ ꯍꯥꯏꯁꯤꯔ ꯎꯝ ꯀꯅꯥ ꯏꯟꯇꯔꯦꯁ ꯂꯩ ꯑꯁ ꯀꯃꯥꯏ ꯍꯥꯏꯁꯤꯔ ꯎꯥ ꯑꯗꯣ ꯅꯨꯄꯥꯕꯨꯗꯤ ꯃꯥꯅ ꯂꯥꯟꯕꯗꯤ ꯎꯗꯕ ꯅꯨꯄꯤꯕꯨ ꯈꯛ ꯈꯄ ꯈꯨꯗ ꯑꯁꯦꯡꯄ ꯅꯦ ꯑꯗꯨ ꯅꯨꯃꯤꯠꯇꯣ ꯅꯨꯄꯤꯅ ꯂꯥꯟꯕꯅꯦ ꯅꯨꯄꯤꯅ ꯌꯥꯝ ꯀꯅꯥ ꯅꯨꯡꯗꯥꯡꯗ ꯄꯨꯡ ꯇꯔꯥꯗ ꯀꯅꯥ ꯅꯨꯄꯥꯕꯨ ꯀꯧꯋ ꯍꯥꯏꯕ꯭ꯔꯥ ꯃꯥꯁꯨ ꯌꯥꯝ ꯐ꯭ꯔꯤ ꯑꯣꯏꯕꯒꯤꯅꯤ
ꯍꯧꯖꯤꯛ ꯍꯧꯖꯤꯛ ꯐꯥꯎꯁꯨ ꯑꯗꯨꯒꯤ ꯃꯔꯝꯗꯣ ꯃꯥ ꯑꯗꯨꯝ ꯀꯜꯂꯤꯌꯦ ꯍꯧꯖꯤꯛ ꯐꯥꯎꯁꯨ ꯀꯟꯕꯗꯨ ꯀꯔꯤꯒꯤꯅꯣ
ꯈꯪꯗꯦ ꯑꯩꯅ ꯅꯪ ꯅꯨꯄꯥꯕꯨ ꯌꯥꯝ ꯀꯟꯅ ꯑꯗꯨꯝ ꯀ ꯍꯥꯏꯕꯒꯤ ꯅꯍꯥꯟ ꯅꯣꯛꯄꯅꯦ ꯃꯥꯁꯨ ꯈꯪꯗꯦ ꯑꯗꯨꯒꯤ ꯅꯠꯇꯦ ꯍꯥꯏꯌꯦ
ꯁꯤ ꯑꯗꯨꯒꯤ ꯐꯦꯁꯇꯣ ꯂꯣꯏꯈ꯭ꯔꯦ ꯍꯥꯏꯕꯀꯣ ꯑꯗꯨ ꯐꯪꯁꯨ ꯐꯪꯈ꯭ꯔꯦ ꯃꯥꯒꯤ ꯐꯪꯈ꯭ꯔꯦ ꯍꯥꯏꯔꯦ ꯁꯦꯕꯥ ꯑꯩꯈꯣꯏꯅꯀꯣ ꯑꯗꯨꯕꯨ ꯑꯗꯨꯒꯤ ꯃꯔꯝꯒꯤꯗꯣ ꯃꯥ ꯑꯗꯨꯝ ꯀꯜꯂꯤꯕꯁꯦ ꯀꯔꯤꯒꯤꯅꯣ ꯍꯥꯏꯕ
ꯑꯈꯣꯏ ꯑꯈꯣꯏ ꯕꯨꯗꯨꯔꯣ ꯑꯈꯣꯏ ꯅꯔꯁꯔꯤ ꯀꯥꯕ ꯑꯉꯥꯡꯁꯤꯡꯔꯣ ꯍꯥꯏ
ꯅꯨꯄꯥꯗꯤ ꯖꯨꯝ ꯄꯥꯟꯅꯤ ꯍꯥꯏꯌꯦ ꯅꯍꯥꯟꯗꯣ ꯑꯍ ꯅꯨꯄꯤꯅ ꯀꯧꯕꯗꯤ ꯃꯣꯏ ꯑꯗꯨꯝ ꯂꯥꯛ ꯀꯅꯤ ꯍꯥꯏꯌꯦ ꯍꯩꯁ ꯑꯁꯦꯡꯕ ꯑꯗꯨꯗꯤ ꯑꯩꯈꯣꯏꯅ ꯍꯥꯏꯕ ꯂꯨꯝ ꯃꯤꯅ ꯑꯝ ꯃꯅꯥꯎꯅꯨꯄꯤ ꯏꯕꯥꯅꯤꯅ ꯍꯥꯏꯕ ꯑꯗꯨ ꯗꯤ ꯑꯥ ꯅꯕꯥꯅꯤ ꯂꯩꯕ ꯃꯇꯝꯗ ꯆꯦꯟꯈ꯭ꯔꯦ ꯀꯣꯢ ꯑ ꯍꯥꯏꯕ ꯃꯇꯝꯗ ꯅꯨꯄꯤꯅ ꯑꯃꯨꯛ ꯑ ꯃꯕꯥꯅꯤꯀꯣ ꯄ꯭ꯔꯣꯕ꯭ꯂꯦꯝ ꯈꯔ ꯂꯩꯕ ꯃ ꯂꯩꯒꯅꯤꯅ ꯀꯣ ꯔꯤꯂꯦꯁꯟ ꯁꯤꯄꯗꯤ ꯑꯗꯣ ꯂꯩꯕ ꯃꯇꯝꯗ ꯅꯨꯞ ꯅꯨꯄꯤ ꯑꯃꯅ ꯑ ꯅꯨꯡꯗꯥꯡꯗ ꯊꯣꯛꯂꯛꯑꯣ ꯅꯨꯡꯗꯥꯡ ꯅꯠꯇ꯭ꯔꯁꯨ ꯑꯗꯨꯝ ꯊꯣꯛꯂꯛꯑꯣ ꯍꯥꯏꯔꯗꯤ ꯄꯥꯛ ꯑꯃꯨꯛ ꯆꯠꯈ꯭ꯔꯗꯤ ꯀꯃꯥꯏ ꯂꯧꯅꯤ ꯅꯥꯥꯡ ꯍꯥꯏꯕꯅꯦ ꯅꯨꯄꯤꯗꯣ ꯑꯁ ꯇꯧꯔꯔꯣꯏꯗ ꯍꯧꯖꯤꯛ
ꯑꯃꯔꯛ ꯑꯃꯔꯛ ꯅꯠꯇ꯭ꯔꯦ ꯁꯤꯁꯦ ꯑꯃꯔꯛ ꯅꯠꯇ꯭ꯔꯦ ꯌꯥꯝꯈ꯭ꯔꯦ ꯈꯪꯕ ꯌꯥꯔꯦ ꯗ꯭ꯋꯨꯏꯅꯁꯨ ꯍꯥꯏꯌꯦ ꯑꯥ ꯗꯤ ꯃ ꯃꯣꯏ ꯐꯨꯠꯕꯣꯜ ꯁꯥꯟꯅꯕ ꯑꯗꯨꯝ ꯇꯔ꯭ꯐꯇ ꯁꯥꯟꯅꯕ ꯃꯇꯝ ꯃꯕꯥꯅꯤ ꯑꯗꯨꯝ ꯂꯥꯛꯑꯦ ꯍꯥꯏꯌꯦꯕ ꯂꯥꯛꯄꯗꯣ ꯂ ꯂꯥꯛꯄꯗꯣ ꯃꯣꯏꯗꯤ ꯋꯥꯔꯤꯗꯣ ꯀꯣꯟꯅ ꯇꯥꯕꯅꯤꯅ ꯃꯈꯣꯏꯁꯨ ꯌꯥꯝ ꯉꯛꯈ꯭ꯔꯦ ꯍꯥꯏꯌꯦ
ꯎꯝ ꯅꯍꯥꯟ ꯍꯪ ꯉꯦ ꯑꯩꯉꯣꯟꯗ ꯃꯣꯏꯗꯤ ꯈꯪꯗꯦ
ꯑꯩꯅ ꯍꯥꯏꯕ ꯑꯗꯨ ꯑꯣꯏꯔꯗꯤ ꯑꯝ ꯍꯟꯗꯛ ꯀꯣꯜꯒꯤ ꯑꯁꯤꯒꯤ ꯃꯇꯥꯡꯁꯦ ꯌꯥꯝꯅ ꯀꯩꯅꯣ ꯑꯝ ꯇꯟꯖꯥ ꯆꯥꯔꯦ ꯁꯤꯗ ꯍꯣ ꯄꯥꯡꯍꯧꯔꯁꯤ ꯁꯤ ꯍꯥꯏꯕ ꯑꯩꯅ
ꯃꯇꯝ ꯃꯥꯡꯍꯟ
ꯎꯝ ꯃꯇꯝ ꯃꯥꯡꯍꯟꯗꯕꯤꯗ ꯏꯁꯇ꯭ꯔꯦꯠ ꯇꯨ ꯗ ꯄꯣꯏꯟ ꯇꯧꯔꯁꯦ ꯍꯥꯏꯕ ꯁꯨꯃꯥꯏꯁꯨ ꯌꯥꯝ ꯁꯨꯃꯥꯏꯁꯨ ꯑ ꯑꯦ ꯇꯨ ꯖꯦꯠ ꯗꯨꯝ ꯈꯪꯕꯅꯦ ꯑꯩꯕꯨ ꯈꯛ ꯍꯥꯢ ꯍꯪꯗ꯭ꯔꯁꯨ ꯍꯥꯏꯕ ꯑꯩꯅ ꯌꯥꯝ ꯐꯔꯦ ꯍꯥꯢꯌꯦ
ꯑꯗꯣ ꯃꯥꯒꯤꯗꯤ ꯍꯣꯏ ꯅꯨꯡꯁꯤ ꯅꯨꯡꯁꯤꯕꯅꯤꯅ ꯀꯣ ꯀꯔꯤ ꯎꯄꯥꯏ ꯂꯩ ꯑꯗꯨ ꯑꯣꯏꯔꯖꯨ
ꯍꯣꯏꯗ ꯍꯦꯟꯖꯤꯟ ꯍꯦꯟꯖꯤꯟꯕ ꯑꯗꯨꯒ ꯑ ꯍꯣꯏ ꯑꯗꯨ ꯈꯛꯇꯪ ꯇꯧꯔꯒ ꯆꯠꯈ꯭ꯔꯗꯤ ꯐꯔꯦ ꯑꯗꯨꯕꯨ ꯑꯈꯣ ꯑ ꯑꯩꯈꯣꯏꯒꯤ ꯀꯩꯅꯣ ꯋꯥꯗꯨ ꯚꯦꯂ꯭ꯌꯨ ꯂꯧꯗꯕꯗꯣ ꯈꯪꯉꯦꯅ ꯑꯃꯗꯤ ꯊꯥꯔꯠ ꯄꯣꯏꯟ ꯊꯥꯔꯠꯔꯁꯦꯟ ꯄꯣꯏ ꯑꯣ ꯚ ꯍꯥꯏꯕꯤꯔꯤꯕꯅꯦꯕꯀꯣ ꯊꯣꯛ ꯀꯣ ꯍꯥꯏꯅ ꯍꯥꯏꯅ ꯑꯗꯨꯝ ꯊꯣꯛꯑꯦꯕ ꯀꯣ
ꯅꯍꯥꯟ ꯃꯕꯥꯅꯤ ꯀꯣꯏ ꯀꯣꯏꯅꯕ ꯃꯇꯝꯗꯁꯨ ꯅꯨꯄꯥꯗꯨꯅ ꯅꯨꯄꯥ ꯑꯃ ꯇꯦꯛꯁ ꯇꯧꯔꯛꯄꯒꯤ ꯈꯨꯟ ꯃꯤꯀꯣ ꯇꯦꯛꯁꯣꯂ ꯄ ꯒꯨꯝꯕ ꯑꯗꯨꯃꯥꯏꯅ ꯍꯥꯏꯌꯦꯅꯀꯣ ꯑꯩꯁꯨ ꯅꯉꯣꯟꯗ ꯍꯥꯏꯈ꯭ꯔꯕꯅꯦ ꯑꯗꯨ ꯃꯇꯝꯃꯦ ꯑꯗꯨꯃꯥꯏ ꯍꯥꯏꯌꯦ ꯏꯁꯨꯣ ꯇꯂꯦꯕ ꯑꯗꯨꯃ ꯍꯥꯏꯕꯗꯣ ꯃꯥ ꯃꯕꯥꯅꯤ ꯈꯟꯅꯕ ꯃꯇꯝꯗ ꯅꯪ ꯂꯋꯥꯏ ꯅꯨꯄꯤ ꯇꯨꯝꯒꯣ ꯍꯥꯏꯒꯅꯤꯅ ꯁꯣꯏꯗꯔꯦ ꯍꯥꯏꯒꯅꯤ ꯈꯪꯉꯛꯑꯦ
ꯍꯣꯏ ꯑꯁ ꯃꯤꯁꯦ ꯀꯌꯥ ꯆꯦꯟꯖ ꯇꯧꯔ ꯀꯌꯥꯃꯨꯛꯁꯨ ꯇꯧꯒꯦꯔꯣ ꯏꯗ ꯂꯩꯈ꯭ꯔꯕ ꯄꯣꯠꯇꯤꯀꯣ ꯃꯁꯥꯒꯤꯗꯒꯤ ꯑꯗꯨꯝ ꯊꯣꯛꯈ꯭ꯔꯕ ꯄꯣꯠꯇꯤ ꯃꯥꯡꯂꯣꯏ
ꯍꯥꯏꯕꯅꯤ ꯏꯟꯗꯤꯌꯥꯗꯤ ꯍꯣꯏ ꯁꯛ ꯑꯗꯨꯝ ꯏꯉꯣ ꯌꯥꯕꯅꯤ ꯅꯨꯄꯥꯗꯤ ꯑꯗꯨꯝ ꯌꯥ ꯝ ꯂꯩ
ꯍꯣꯏ ꯃꯥ ꯑꯗꯨ ꯑꯗꯨꯕꯨ ꯃꯥꯒꯤ ꯍꯧꯖꯤꯛꯀꯤ ꯑꯁꯤꯒꯤ ꯋꯥꯔꯤ ꯁꯤ ꯃꯤꯅ ꯍꯧꯖꯤꯛꯁꯦ ꯐꯣꯔꯇꯤ ꯄꯥꯔꯁꯦꯟꯗꯤ ꯃꯤ ꯈꯪꯗꯕ ꯂꯩꯇ꯭ꯔꯦꯕ ꯀ ꯑꯗꯨ ꯑꯣꯏꯔꯗꯤ ꯃꯥ ꯍꯧ ꯉꯜꯂꯤꯉꯩꯗ ꯍꯣꯏ ꯍꯧꯖꯤꯛꯄꯨꯗꯤ ꯊꯦꯡꯁꯨ ꯊꯦꯡꯅꯝꯈ꯭ꯔꯅꯤꯀꯣ ꯃꯥ ꯆꯠꯂꯅꯤ ꯍꯥꯏꯅ ꯈꯟꯒ ꯑ ꯑꯗꯨꯕꯣ ꯃꯤ ꯌꯥꯝ ꯂꯩꯔꯤꯌꯦ ꯍꯥꯏꯕꯅꯤꯗ ꯃꯥ ꯃꯥ ꯑꯦꯚꯏꯂꯦꯕꯜ ꯑꯣꯏꯔꯤꯌꯦ ꯍꯥꯏꯕ ꯃꯥꯒꯤꯗꯃꯛꯁꯦ ꯊꯣꯡ ꯊꯁꯤꯡꯗꯨ ꯑꯣꯄꯟ ꯑꯣꯏꯔꯤꯑꯕ
ꯎꯝ ꯅꯍꯥꯟꯗꯣ ꯑꯩꯈꯣꯏꯗꯤ ꯅꯨꯄꯥꯗꯣ ꯀꯩꯅꯣ ꯇꯧꯕꯅꯤꯅ ꯀꯣ ꯅꯪ ꯈꯔꯁꯦꯡ ꯑꯣꯏꯕꯅꯤꯅ ꯑꯩꯈꯣꯏꯗꯤ ꯋꯤꯗꯤꯡ ꯇꯧꯕ ꯐꯪꯉꯔꯣꯏ ꯑ ꯒꯪꯍꯥꯏ ꯃꯇꯝꯗ ꯑꯃꯨꯛ ꯆꯥꯛꯦ ꯑ ꯑꯁ ꯏꯅꯦ ꯑꯗꯨꯅꯦ
ꯍꯣꯏ ꯍꯣꯏ ꯃꯥꯅꯕꯨ ꯐꯥꯔꯒ ꯈꯟꯈ꯭ꯔꯗꯤ ꯐꯔꯦꯅꯦ
ꯑꯗꯨꯣ ꯃꯅꯥꯎꯅꯨꯄꯤꯅꯀꯣ ꯅꯪ ꯅꯃꯥꯒꯤꯁꯨ ꯈꯜꯂꯣ ꯌꯥꯝ ꯋꯥꯒꯅꯤ ꯍꯧꯖꯤꯛ ꯅꯪꯕꯨ ꯌꯥꯝ ꯅꯨꯡꯁꯤꯔꯒ ꯂꯩꯕꯗꯣ ꯅꯪꯗ ꯑꯁꯨꯃꯥꯏꯅ ꯇꯧꯔꯗꯤ ꯃꯥ ꯅꯤꯡꯉꯝ ꯎꯝ
ꯂꯥꯏꯔꯒ ꯃꯃꯥꯒꯤ ꯃꯅꯥ ꯁꯤꯁꯇꯔ ꯃꯌꯥꯝꯗꯣ ꯑꯗꯨ ꯌꯥꯝꯅ ꯐꯤꯡꯕꯅꯦ ꯀꯣ ꯑꯗꯨꯁꯤꯡꯗꯨꯣ ꯈꯪꯉꯗꯤ ꯌꯥꯔꯣꯏ ꯍꯥꯏ ꯒ ꯂꯩꯌꯦꯦꯕ ꯍꯧꯖꯤꯛ ꯆꯦꯟ ꯍꯧꯖꯤꯛ ꯆꯦꯟ ꯔꯦ ꯍꯥꯏꯔꯦꯁꯦꯕꯥ ꯀꯣ ꯑꯗꯨ ꯅꯣꯡꯃ ꯅꯠꯇ꯭ꯔꯒ ꯅꯣꯡꯃꯗ ꯃꯤ ꯑꯃꯗꯒꯤ ꯃꯤ ꯑꯃ ꯅꯠꯇ꯭ꯔꯒ ꯑꯃꯗꯒꯤꯗꯤ ꯋꯥꯔꯤꯁꯦ ꯁꯣꯏꯗꯅ ꯈꯪꯂꯪꯂꯛ ꯍꯤꯁꯇ꯭ꯔꯤ ꯍꯪꯂꯉꯛꯀꯅꯤ ꯑꯩꯒꯤ ꯏꯆꯥꯅꯨꯄꯤꯅ ꯂ ꯄꯥꯟꯈꯤꯕ ꯌꯨꯝꯁꯦ ꯀꯔꯤ ꯀꯔꯝꯕ ꯌꯨꯝꯅ ꯑ ꯏꯆꯥꯅꯨꯄꯤꯅ ꯁꯤꯗꯤꯐꯥꯎ ꯄꯥꯠ ꯂꯩꯒꯗꯧꯕ ꯌꯨꯝꯁꯦ ꯀꯔꯝꯕ ꯏꯃꯨꯡꯗ ꯈꯪꯅꯤꯡꯒꯅꯤꯀꯣ ꯑꯦꯕ꯭ꯔꯤ ꯄꯦꯔꯦꯟ ꯀꯣ ꯑꯗꯨ ꯃꯇꯝꯗ ꯈꯪꯛ ꯀꯛꯀꯅꯤꯕ ꯑꯗꯨꯗ ꯀꯔꯤ ꯇꯧꯒꯦꯔꯥ ꯍꯥꯏꯕꯅꯤꯗ ꯑꯩꯈꯣꯏꯕꯨꯁꯨ ꯂꯥꯟꯅ ꯈꯟꯒꯅꯤ ꯈꯪꯕ꯭ꯔꯥ ꯃꯃꯥ ꯃꯄꯥꯁꯤꯡꯅ ꯀꯩꯅꯣ ꯇꯧꯔꯒ ꯃꯔꯨꯞ ꯑꯣꯏꯅ ꯇꯤꯟꯅꯔꯒ ꯀꯔꯤꯒꯤ ꯑꯁꯨꯃꯥꯏꯅ ꯂꯩꯕꯗꯣ ꯊꯦꯝꯕꯤꯗꯕ꯭ꯔꯥ ꯍꯥꯏꯅꯀꯣ
ꯎꯝ ꯅꯍꯥꯟꯗꯣ ꯃꯔꯨꯞ ꯍꯥꯏꯈ꯭ꯔꯥ ꯅꯍꯥꯟꯗꯣ ꯑꯄꯒꯤ ꯃꯃꯥꯟꯅꯕ ꯀꯩꯅꯣ ꯃꯃꯤꯡꯗꯣ ꯀꯥꯎꯈ꯭ꯔꯦꯅꯦ ꯄꯤꯗꯍꯧꯕꯅꯦ
ꯀꯅꯥꯗ ꯀꯣ
ꯎꯝ ꯑꯗꯨꯝ ꯍꯥꯏꯕꯅꯦ ꯃꯃꯤꯡꯗꯣ ꯅꯨꯄꯤꯗꯨꯉ ꯑ ꯃꯃꯥꯟꯅꯕ ꯃꯃꯥꯟꯅꯕꯅꯦ ꯅꯨꯄꯥꯒꯤ ꯃꯃꯥꯟꯅꯕꯗꯣ ꯑꯗꯣ ꯁꯦ ꯊꯕꯛ ꯂꯩꯌꯦꯅ ꯀꯧꯕ ꯅꯨꯄꯥꯗꯣ ꯅꯨꯄꯥꯗꯨꯁꯨ ꯅꯨꯄꯤꯗ ꯍꯥꯏꯗꯣꯛꯇꯕ
ꯎꯝ ꯌꯦꯉꯣꯟꯅꯦ ꯌꯦꯉꯣꯟꯅꯦ ꯑꯥ
ꯇꯤꯀꯦꯠ ꯀꯛꯈ꯭ꯔꯦꯅ ꯍꯥꯏꯗꯣꯛꯇꯕ ꯂꯥꯁ ꯃꯤꯅꯤꯠꯇ ꯍꯥꯏꯕ ꯍꯥꯏꯔꯒ ꯑꯦꯟꯖꯤꯂꯥꯅ ꯅꯨꯄꯤꯗꯨꯅ ꯀꯦꯟꯁꯦꯜ ꯇꯧꯕꯀꯣ ꯀꯦꯟꯁꯦꯜ ꯇꯧꯕꯤꯕ ꯑꯗꯣ ꯑꯥꯐꯇꯔ ꯑꯃꯨꯛ ꯂꯩꯔꯒ ꯅꯦꯛꯁ ꯋꯤꯛꯀꯣ ꯅꯦꯛꯁ ꯋꯤꯛ ꯊꯣꯛꯑꯒ ꯅꯨꯄꯤꯗ ꯄꯥꯎ ꯇꯥꯕ ꯃꯃꯥꯟꯗ ꯄꯥꯗꯣ ꯦꯜꯂꯤꯗ ꯂꯩꯔꯒ ꯅꯨꯄꯤꯒ ꯀꯣ ꯅꯤꯁꯥꯒꯨꯝꯕ ꯎ ꯑꯗꯨꯒꯨꯝꯕ ꯄꯥꯏꯔꯒ ꯄꯥꯎ ꯇꯥꯏ ꯍꯥꯏꯕꯒꯤ ꯅꯪ ꯆꯠꯂꯗꯤ ꯌꯦꯡꯉꯨꯗꯨ ꯅꯪꯁꯨ ꯑꯗꯨꯃꯥꯏꯅ ꯇꯧꯔꯝꯃꯅꯤꯅ ꯁꯩꯒ ꯂꯩ ꯏ ꯌꯥ
ꯍꯩꯁ ꯑꯗꯨ ꯌꯦꯡꯉꯣꯅꯦ ꯍꯧꯖꯤꯛ ꯑꯗꯨꯒꯤ ꯃꯇꯨꯡꯗ ꯑꯃꯨꯛꯀ ꯀꯩꯅꯣ ꯎꯝ ꯀꯣꯏꯅꯥ ꯕꯕꯥ ꯂꯩꯔꯤꯑ ꯋꯥ ꯑꯗꯨꯕꯨ ꯃꯇꯝꯁꯨ ꯌꯧꯔꯕꯅꯤꯅ ꯑꯩꯁꯨ ꯇꯨꯋꯏꯁꯟ ꯃꯇꯝ ꯌꯧꯔꯕꯅꯤꯅ ꯃꯨꯠꯊꯠꯂꯁꯦ ꯍꯣꯏ ꯍꯣꯏ
ꯑ ꯎ